ꯍꯜꯂꯣ
ꯍꯥꯎ ꯇꯥꯔꯦ ꯇꯥꯔꯦ
ꯑꯣ
ꯉꯁꯤꯁꯤꯕꯨ ꯀꯔꯤ ꯀꯔꯤ ꯍꯤꯟꯖꯥꯡ ꯃꯊꯦꯜ ꯂꯥꯡꯉꯒꯦ
ꯉꯁꯤꯒꯤꯗꯤ ꯅꯨꯡꯗꯥꯡꯒꯤꯗꯤ ꯀꯣꯕꯤ ꯁꯥꯛ ꯇꯧꯒꯦꯅ ꯁꯦꯝꯃꯤ
ꯑꯣ ꯑꯣ ꯑꯩꯈꯣꯏꯒꯤꯅ ꯈꯣꯡꯗ꯭ꯔꯨꯝ ꯁꯥꯛ ꯇꯧꯒꯦꯅ ꯇꯧꯔꯦ
ꯑꯣ ꯍꯥꯎꯕꯅꯦ ꯕꯣꯔꯤꯒꯤ ꯊꯥꯛꯆꯜꯂ ꯊꯣꯡꯕ
ꯍꯣꯏ ꯍꯣꯏ ꯑꯗꯣ ꯂꯝ ꯇꯨ ꯀꯣꯏꯕꯒꯤ ꯋꯥꯔꯤꯗꯣ ꯄꯥꯎ ꯐꯥꯎꯅꯕ꯭ꯔꯣ ꯏꯇꯥ ꯑꯇꯩꯒ
ꯃꯣꯏ ꯍꯣꯏ ꯑꯥꯃ ꯅꯤꯕꯨꯗꯤ ꯐꯥꯎꯅꯩꯌꯦ ꯍꯣꯏꯅ ꯍꯥꯏꯅꯕꯅꯦ ꯑꯗꯣ ꯈꯪꯗꯦ ꯅꯣꯡꯃ ꯑꯩꯈꯣꯏ ꯄꯨꯟꯒꯗꯕ ꯅꯨꯃꯤꯠꯇꯣ
ꯍꯣꯏ ꯍꯣꯏ
ꯑꯗꯨꯗ ꯍꯥꯏꯅꯔꯒ ꯑꯗꯨꯗ ꯍꯥꯏꯅ ꯌꯥꯔꯅꯤ
ꯎꯝ
ꯈꯦꯆꯤ ꯈꯦꯆꯤ ꯆꯥꯕꯩꯁꯨ ꯍꯥꯏꯅꯈ꯭ꯔꯕꯅꯤ ꯆꯠꯄꯩꯁꯨ ꯍꯥꯏꯅꯔꯕꯅꯤ
ꯎꯝ ꯗꯥ ꯑꯩꯈꯣꯏꯒꯤ ꯃꯄꯥꯟ ꯂꯝꯗꯒ ꯈꯔ ꯀꯣꯏꯊꯣꯛꯀꯗꯧꯁꯦ ꯏꯔꯥꯡꯁꯤꯅꯀꯣ
ꯑꯥꯎ
ꯏꯔꯥꯡꯁꯤꯅ ꯕ꯭ꯔꯦꯛ ꯂꯩꯔꯦꯅꯦ
ꯂꯩꯔꯦ
ꯎꯝ ꯀꯩ ꯀꯩ ꯂꯝ ꯀꯣꯏꯔꯨꯔꯒꯦ ꯅꯪꯕꯣ
ꯑꯩꯔꯣ ꯑꯈꯣꯏ ꯑꯥꯎꯠꯁꯥꯏꯗꯇꯗꯤ ꯑꯩꯗꯤ ꯌꯥꯝ ꯆꯠꯂꯦꯗ ꯁꯥꯟꯅꯔꯝꯕꯅꯤꯅ ꯃꯄꯥꯥꯟ ꯂꯝ ꯑꯩ ꯍꯦꯟꯕꯣꯟ ꯁꯥꯟꯅꯔꯝꯃꯦ ꯑꯩꯗꯤ ꯌꯥꯝ ꯆꯠꯂꯦꯍꯦ ꯗꯦꯜꯂꯤꯖꯨ ꯆꯠꯂꯨꯔꯦ ꯎꯇꯔ ꯔꯥꯈꯟꯖꯨ ꯆꯠꯂꯨꯔꯦ
ꯎꯝ
ꯆꯦꯟꯅꯥꯏꯖꯨ ꯆꯠꯂꯨꯔꯦ
ꯎꯝ
ꯑꯗꯨꯒ ꯀꯣꯜꯀꯇꯥꯖꯨ ꯆꯠꯂꯨꯔꯦ
ꯑꯥ
ꯑꯗꯨꯒ ꯀꯩ ꯀꯩꯅꯣ ꯌꯨ ꯄꯤꯖꯨ ꯆꯠꯂꯨꯔꯦ ꯌꯥꯝ ꯆꯠꯂꯨꯔꯦꯗ ꯂꯝ ꯂꯝ ꯇꯔꯦꯠ ꯅꯤꯄꯥꯟ ꯆꯠꯂꯦꯗ ꯑꯩ
ꯅꯔꯥꯏꯕꯛ ꯐꯩꯅꯦ ꯅꯪꯗꯦ
ꯑꯥꯎ
ꯂꯝ ꯀꯣꯏꯊꯣꯛꯄ ꯐꯪꯕ ꯀꯥꯏꯖꯦ ꯀꯣ ꯄꯥꯛ ꯄꯥꯛꯅ ꯀꯩꯅꯣ ꯇꯧꯄꯣꯠꯇꯦꯕ ꯆꯠꯅꯤꯡꯉꯦꯗꯅꯖꯨ ꯄꯩꯁꯥ ꯂꯩꯌꯦꯗꯅꯖꯨ ꯄꯥꯛ ꯍꯦꯛ ꯆꯠ ꯌꯥꯄꯣꯠꯇꯦ
ꯌꯥꯄꯣꯠꯇꯦ ꯅꯨꯡꯉꯥꯏꯌꯦ ꯗꯦꯜꯂꯤꯒꯤ ꯔꯦꯠ ꯐꯣꯔꯠ ꯀꯗꯣ ꯑꯥ ꯗꯦꯜꯂꯤꯒꯤ ꯔꯦꯠ ꯐꯣꯔꯀꯗꯣ ꯆꯪꯉꯛꯑꯦ ꯅꯨꯡꯁꯤꯌꯦ ꯑꯗꯨꯒ ꯈꯣꯏꯒꯤ ꯄꯟꯖꯥꯕꯇꯒ ꯂꯩꯕ ꯑꯈꯣꯏ ꯒꯣꯟꯗꯜ ꯇꯦꯝꯄꯜꯒꯤ ꯃꯟꯗꯤꯔꯒꯗꯣ
ꯎꯝ ꯍꯝ
ꯑꯈꯣꯏ ꯌꯥꯝ ꯅꯨꯡꯉꯥꯏꯖꯥꯠꯅꯤꯗ ꯁꯃꯨꯗ꯭ꯔꯒ ꯁꯃꯨꯗ꯭ꯔꯒꯖꯦ ꯅꯨꯡꯉꯥꯏꯌꯦ
ꯑꯧ ꯈꯣꯏꯗꯤ ꯎ ꯐꯪꯖꯗ꯭ꯔꯕꯅꯤꯔꯣ ꯁꯤꯅꯤꯃꯥꯗ ꯀꯩꯗ ꯎꯕꯗꯩ ꯍꯦꯟꯅ
ꯑꯥꯎ ꯑꯩꯗꯤ ꯁꯃꯨꯗ꯭ꯔ ꯏꯁꯤꯡꯒ ꯕꯣꯇꯜꯗꯒ ꯍꯥꯥꯜꯂ ꯄꯨꯔꯛꯏ ꯀꯩꯅꯣ
ꯑꯣ ꯌꯥꯝ ꯅꯨꯡꯉꯥꯏꯔꯝꯃꯤ ꯖꯥꯠꯅꯤ ꯏꯅꯥꯎꯗꯤ
ꯑꯥꯎ ꯑꯩ ꯁꯥꯟꯅꯔꯝꯕꯅꯤꯅ ꯑꯗꯨꯒꯤꯗꯤ ꯌꯥꯝ ꯆꯠꯂꯑꯦ ꯍꯧꯖꯤꯛꯇꯕꯨ ꯆꯠꯄ ꯐꯪꯗꯕꯩ ꯋꯥꯅꯤ
ꯃꯥꯅꯦ ꯍꯧꯖꯤꯛꯇꯤ ꯍꯥꯟꯅꯩ ꯃꯐꯝꯗꯅ ꯆꯞꯄꯦ
ꯍꯥꯟꯅꯩꯆꯞ ꯌꯨꯡꯅ ꯂꯩꯒ꯭ꯔꯦ
ꯂꯩꯒ꯭ꯔꯦ ꯑꯣ ꯃꯇꯥꯡ ꯆꯥꯕ ꯑꯃꯨꯛ ꯃꯥꯏ ꯂꯥꯛꯆꯖꯅꯤ
ꯑꯥꯎ ꯑꯩ ꯑꯩ ꯁꯤꯗ ꯂꯥꯛꯄ ꯀꯨꯝꯗ ꯈꯣꯏ ꯕꯕꯥꯍꯣꯏ ꯑꯈꯣꯏ ꯅꯨꯄꯥ ꯍꯣ ꯍꯣꯏꯅ ꯍꯥꯏꯗ ꯁꯥꯟꯅꯕ ꯆꯠꯂꯣꯅ
ꯎꯝ
ꯑꯩꯅ ꯀꯥꯏꯗꯩꯅꯣ ꯌꯥꯔꯣꯏꯗ ꯂꯥꯞꯄꯅꯤꯅꯕ ꯑꯈꯣꯏ ꯑꯗꯨꯗꯩꯗꯤ ꯑꯃꯨꯛ ꯅꯛꯏꯗꯅ ꯁꯥꯟꯅꯕꯝꯗꯣ ꯈꯨꯃꯟ ꯂꯝꯄꯥꯛꯀꯖꯦ
ꯍꯣꯏ ꯍꯣꯏ
ꯑꯗ ꯁꯤꯗꯩꯗꯤ ꯂꯥꯞꯄꯅꯤꯅ ꯇꯜꯂꯦꯅ ꯃꯤ ꯑꯈꯣꯏꯒꯤ ꯂꯩꯅꯨꯡꯒꯤ ꯇ꯭ꯔꯦꯟ ꯃꯦꯇ꯭ꯔꯣ ꯇ꯭ꯔꯦꯟꯗꯣ
ꯎꯝ
ꯑꯁ ꯑꯗꯨꯒꯗꯣ ꯀꯌꯥꯝ ꯅꯨꯡꯉꯥꯏ ꯈꯪꯕ꯭ꯔꯥ ꯇꯣꯡꯕ
ꯅꯨꯡꯉꯥꯏꯅꯤꯌꯦ
ꯅꯨꯡꯉꯥꯏ
ꯂꯝ ꯀꯣꯏꯕꯁꯤꯗꯤ ꯌꯥꯔꯤꯉꯩ ꯀꯣꯏꯍꯧꯔꯣ ꯁꯤꯗ ꯂꯩꯔꯦ ꯌꯨꯝꯕꯨ ꯄꯥꯜꯂꯗꯤ ꯕ꯭ꯔꯦꯛ ꯂꯩꯔꯦ ꯑꯗꯨ
ꯑꯥꯎ
ꯑꯗꯣ ꯌꯥꯕ ꯏꯃꯨꯡꯁꯨ ꯂꯩꯀꯣ
ꯑꯧ ꯌꯥꯏ ꯑꯩꯈꯣꯏ ꯑꯗꯨꯒꯤꯗꯤ ꯑꯩꯈꯣꯏꯕꯨ ꯑꯩꯈꯣꯏꯁꯨ ꯑꯩꯈꯣꯏꯁꯨ ꯑꯩꯈꯣꯏꯁꯤ ꯕꯥꯕꯥ ꯍꯣꯏꯗꯤ ꯑꯃꯔꯣꯝꯗꯗꯤ ꯌꯥꯝ ꯐꯩꯌꯦ ꯑꯩ ꯁꯥꯟꯅ ꯕꯒꯤ ꯇꯧꯕꯗ ꯆꯠꯂꯣ ꯈꯣꯠꯂꯣꯅ ꯍꯥꯏꯔꯝꯕꯅꯦ ꯗꯥ ꯕꯨꯅꯥꯎ ꯍꯣꯏꯁꯨ
ꯎꯝ
ꯑꯩꯅ ꯇꯜꯂꯤꯗ ꯇꯣꯛꯊꯣꯛꯄꯩ ꯋꯥꯅꯤ ꯍꯧꯖꯤꯛꯁꯨ ꯑꯩ ꯉꯔꯥꯡ ꯅꯍꯥꯟ ꯀꯨꯏꯗ꯭ꯔꯤ ꯏꯃꯥꯟꯅꯕꯤ ꯑꯩꯈꯣꯏ ꯁꯥꯟꯅꯕ ꯀꯥꯡꯕꯨꯗꯨ ꯆꯥꯛ ꯆꯥꯅꯔꯨꯏꯌꯦ
ꯑꯣ
ꯑꯗ ꯁꯥꯟꯅꯕ ꯂꯥꯛꯎ ꯈꯣꯠꯂꯨ ꯇꯣꯔꯅꯥꯃꯦꯟ ꯇꯧꯗꯣꯔꯦꯅ ꯍꯥꯏꯕꯅꯦ ꯑꯩꯅ ꯇꯜꯂꯤꯗ ꯑꯩ ꯏꯆꯥ ꯅꯨꯄꯤ ꯑꯣꯏꯅ ꯊꯥꯗꯣꯛꯑ ꯇꯧꯔꯁꯤꯔꯥꯅ ꯍꯥꯏꯔ ꯅꯣꯛꯑ
ꯃꯃꯥꯏ ꯃꯍꯨꯠ ꯁꯤꯜꯂꯒ
ꯑꯥꯎ
ꯑꯗꯨꯁꯨ ꯌꯥꯏꯅꯦ
ꯑꯥ ꯅꯨꯡꯉꯥꯏꯌꯦ ꯑꯩꯈꯣꯏ ꯍꯧꯖꯤꯛꯄꯨꯗꯤ ꯆꯠꯄ ꯐꯪꯗ꯭ꯔꯦ ꯁꯃꯨꯗ꯭ꯔꯒꯁꯦ ꯏꯆꯦ ꯁꯟꯇꯅꯤ ꯅꯨꯡꯉꯥꯏꯖꯅꯤꯍꯦ
ꯑꯧ ꯅꯨꯡꯉꯥꯏꯅꯤꯕ
ꯆꯤꯟꯗ ꯁꯃꯨꯗ꯭ꯔ ꯍꯥꯏꯕ ꯋꯥꯅꯤ ꯑꯩꯗꯤ ꯗꯥꯏꯔꯦꯛ ꯑ ꯗꯥꯏꯔꯦꯛ ꯆꯠꯂꯛꯑꯃꯤꯅ
ꯎꯝ ꯃꯥꯅꯦ ꯅꯪ ꯑꯃꯨꯛ ꯀꯩꯅꯣ ꯍꯥꯟꯅꯒꯤ ꯀꯩꯅꯣ ꯄꯨꯟꯁꯤꯗꯣ ꯑꯃꯨꯛ ꯍꯜꯂꯛꯍꯜꯂꯝꯒꯅꯤꯗꯣ ꯅꯨꯡꯉꯥꯏꯒꯤꯕꯗꯣ
ꯑꯥꯎ ꯅꯨꯉꯥꯏ
ꯅꯨꯡꯉꯥꯏꯔꯤꯕ ꯃꯈꯜ ꯑꯃꯃꯝ ꯍꯥꯏꯗꯣꯏꯅꯤ ꯑꯗꯨ
ꯃꯥꯅꯦ ꯃꯤ ꯃꯤ ꯅꯨꯡꯉꯥꯏꯕꯁꯦ ꯌꯨꯝ ꯄꯥꯟꯕꯒꯤ ꯃꯈꯜ ꯅꯨꯡꯉꯥꯏꯕ ꯃꯈꯜ ꯑꯃ ꯂꯩꯁꯥꯔꯤꯉꯩꯒꯤ ꯅꯨꯡꯉꯥꯏꯕ ꯃꯈꯜ ꯑꯃ
ꯃꯥꯅꯦ
ꯑꯃꯃꯝꯅꯤ
ꯃꯥꯅꯦ
ꯏꯆꯦ ꯁꯥꯟꯇ ꯍꯣꯏꯖꯨ ꯅꯣꯏꯒꯤ ꯁꯣꯔꯣꯛ ꯃꯄꯥꯟꯗ ꯂꯩꯕꯅꯤꯅ ꯀꯥꯡꯅꯨꯡꯁꯨ ꯑꯗꯨꯝ ꯌꯦꯡꯕ ꯋꯥꯔꯤꯕꯣ ꯁꯣꯔꯣꯛ ꯃꯄꯥꯟ ꯂꯩꯕꯁꯤꯁꯨ ꯅꯨꯡꯉꯥꯏꯕꯅꯦ
ꯍꯣꯏ ꯍꯣꯏ
ꯀꯩꯅꯣꯝ ꯌꯦꯡꯕꯗ ꯀꯨꯝꯍꯩ ꯍꯔꯥꯎ ꯑꯃ ꯌꯦꯡꯕꯗ ꯁꯣꯔꯛꯃꯄꯥꯟꯗ ꯑꯃꯔꯣꯝꯗꯗꯤ ꯑꯃꯨꯛ ꯀꯤꯕ
ꯀꯤꯕ ꯍꯥꯏꯁꯦ ꯑꯥ ꯅꯣꯡꯃꯩ ꯀꯥꯞꯅꯕꯒꯨꯝꯕ ꯏꯔꯥꯡ ꯇꯧꯔ ꯄ ꯃꯇꯝꯗꯗꯤꯀꯣ ꯁꯣꯔꯣꯛꯄꯥꯟꯁꯦ ꯒ꯭ꯔꯨꯝ ꯒ꯭ꯔꯨꯝ ꯍꯦꯛꯇ ꯆꯦꯟꯁꯤꯜꯂꯛꯑꯦꯕ
ꯑꯣ
ꯑꯗꯨꯅ ꯑꯗꯨꯝꯕꯗꯗꯤ ꯑꯃꯨꯛ ꯀꯤ
ꯀꯩꯅꯒꯨꯝꯕ ꯌꯥꯎꯋꯤ ꯑꯗꯨꯒꯨꯝꯕꯗꯣ ꯅꯠꯇꯕꯤꯗ ꯑꯃ ꯇ꯭ꯔꯣꯄꯤꯛ ꯑꯃ ꯁꯥꯟꯅꯁꯤꯁꯦ ꯍꯥꯏꯗꯤ ꯍꯧꯖꯤꯛꯇꯤ ꯅꯣꯡꯁꯨ ꯇꯥꯗꯝꯅꯤꯅ ꯊꯕꯜ ꯅꯨꯡꯉꯣꯏ ꯑꯗꯨ ꯨ ꯊꯣꯛꯂꯛꯑ ꯊꯔꯣꯏ ꯊꯣꯡꯕꯒꯗꯤ ꯆꯥꯗ꯭ꯔꯣ ꯏꯆꯦ
ꯍꯣꯏ ꯍꯣꯏ
ꯊꯔꯣꯏ ꯊꯣꯡꯕ ꯆꯥ
ꯊꯔꯣꯏ ꯊꯔꯣꯏ ꯊꯣꯕ ꯉꯔꯥꯡ ꯈꯛꯇ ꯅꯍꯥꯟ ꯉꯔꯥꯡ ꯃꯊꯪ ꯅꯍꯥꯟ ꯈꯛꯇ ꯆꯥꯗ ꯉꯥꯏꯔꯤꯌꯦ
ꯑꯥ
ꯀꯧꯇꯥꯗ ꯌꯥꯡꯈꯩ ꯌꯥꯡꯈꯩꯅꯦꯅ ꯀꯧꯇꯥ ꯑꯅꯤ ꯂꯩꯔꯛꯑꯦ
ꯑꯥ
ꯑꯗꯨꯅ ꯊꯣꯡꯉꯦ ꯊꯔꯣꯏ ꯂꯦꯛꯊꯣꯡ ꯍꯥꯏꯗꯣ ꯆꯥꯔꯕ ꯅꯣꯏ
ꯀꯔꯤ
ꯂꯦꯞꯊꯣꯡ ꯂꯦꯛꯊꯣꯡ
ꯀꯩꯅꯣ ꯂꯦꯞꯊꯣꯡ ꯍꯥꯏꯗꯤ
ꯊꯔꯣꯏꯁꯦ ꯑꯩꯈꯣꯏꯒꯤ ꯃꯍꯤ ꯌꯥꯎꯗꯕꯤꯗ ꯀꯪꯅ ꯅꯞ ꯅꯞ ꯂꯥꯎꯅ ꯆꯣꯠ ꯆꯣꯠ ꯂꯥꯎꯅ ꯉꯧꯗꯣꯏꯕ ꯃꯌꯥꯟ ꯃꯌꯥꯟ ꯍꯥꯞꯆꯤꯜꯂꯒ ꯀꯪꯍꯧ ꯃꯥꯌꯥꯟꯁꯤꯡꯗꯣ
ꯑꯣ ꯑꯩꯈꯣꯏ ꯏꯆꯦꯒꯤ ꯑꯩꯈꯣꯏ ꯁꯤꯒꯤ ꯏꯆꯦꯁꯦ ꯁꯤꯅꯅꯦ ꯈꯥꯃꯦꯟꯒ ꯉꯧꯋꯦ
ꯍꯣꯏ ꯍꯣꯏ ꯈꯥꯃꯦꯟꯅꯦ ꯑꯂꯨꯅꯦ ꯍꯋꯥꯏ ꯄꯣꯡ ꯑꯅꯥ ꯑꯗꯒꯤ ꯍꯋꯥꯏ ꯀꯩꯅꯣꯅꯦ ꯍꯋꯥꯏ ꯑꯁꯥꯡꯕꯤꯅꯦ ꯃꯌꯥꯟ ꯃꯌꯥꯟ ꯀꯥꯡꯍꯧꯒꯤ ꯃꯌꯥꯟꯗꯣ ꯂꯣꯏꯅꯥ ꯍꯥꯞꯄ ꯌꯥꯏ ꯑꯗꯨ ꯇꯧꯔꯒ ꯉꯧꯕ ꯑꯗꯨꯅ ꯃꯐꯣꯟ ꯑꯣꯏꯔꯀꯥꯟꯗ ꯅꯞ ꯅꯞ ꯂꯥꯎꯅ ꯉꯧꯔ ꯆꯥꯕ ꯃꯍꯥꯎ ꯑꯃ ꯃꯝꯅꯦ ꯃꯍꯤꯗꯨ ꯃꯍꯤ ꯃꯍꯤꯒꯤ ꯃꯍꯥꯎꯅ ꯑꯃ ꯂ‌ꯦꯛꯊ‌ꯣꯡꯒꯤ ꯃꯍꯥꯎꯅ ꯑꯃ
ꯑꯥꯎ
ꯍꯥꯎꯕꯗꯤ ꯑꯅꯤꯃꯛ ꯍꯥꯎꯋꯦ ꯑꯗꯣ ꯃꯍꯥꯎꯗꯤ ꯑꯃ ꯃꯝꯅꯤ ꯁꯤꯅ ꯍꯦꯜꯂꯦ ꯍꯥꯏꯅꯤꯉꯥꯏꯗꯤ ꯂꯩꯇꯦ
ꯑꯥ ꯑꯗꯣ ꯑꯩꯈꯣꯏ ꯆ‌ꯦ ꯍ‌ꯣꯏ ꯇꯧꯕꯗꯣ ꯈꯥꯃꯦꯟ ꯉꯥꯛꯇ ꯉꯧꯋꯦꯕꯀꯣ ꯆꯣꯠ ꯆꯣꯠ ꯂꯥꯎꯒꯩ ꯑꯗꯣ ꯑꯩꯈꯣꯏꯅ ꯊꯣꯡꯕꯗꯗꯤ ꯀꯩꯅꯣ ꯐꯨꯠꯇꯣꯛꯇ꯭ꯔ ꯀꯩꯅꯣꯒ ꯊꯔꯣꯏꯒꯁꯦ
ꯐꯨꯠꯇ‌ꯣꯛ ꯑꯦ
ꯑꯗꯣ ꯁꯤꯒꯤꯗꯤ ꯑꯃꯨꯛ ꯐꯨꯠꯇꯕꯤꯗ ꯊꯣꯡꯉꯦꯕ ꯍꯤꯡꯅ ꯑꯗꯨꯝ ꯉꯧꯃꯤꯟꯅꯩꯅꯦꯕ
ꯑꯈꯣꯏꯗꯤ ꯍꯣꯏ ꯑꯈꯣꯏꯗꯤ ꯐꯨꯠꯂꯦ ꯍꯥꯟꯅ ꯐꯨꯠꯂꯦ ꯉꯥꯔꯤ ꯊꯨꯝ ꯃꯣꯔꯣꯛ ꯈꯔ ꯍꯥꯞꯆꯤꯜꯂ ꯐꯨꯠꯂꯦꯗꯅ ꯆꯪꯅꯕ ꯐꯨꯠꯄꯗꯨꯗ ꯑꯗꯨ ꯒ ꯑꯃꯨꯛ ꯉꯧꯕ ꯊꯥꯎ ꯇꯧꯔꯒ ꯑꯃꯨꯛ ꯉꯧꯕ ꯍꯥꯟꯅ ꯈꯔ ꯐꯨꯠꯇꯣꯛꯑꯒ ꯑꯃꯨꯛ ꯉꯧꯕ ꯂꯣꯛꯂꯩ ꯑꯗꯒꯤ ꯃꯨꯛꯊ꯭‌ꯨꯔꯕꯤ ꯀꯩꯀꯥ ꯂꯣꯏ ꯁꯨꯅ ꯍꯥꯞꯄꯒꯅꯦ ꯑꯃꯨꯛ ꯉꯧꯗꯣꯏꯗꯨ
ꯑꯣ
ꯍꯥꯎꯋꯦ ꯍꯥꯎꯋꯦ ꯑꯗꯨꯁꯨ ꯃꯍꯥꯎ ꯑꯗꯨꯅ ꯊꯥꯔꯣꯏꯗꯤ ꯈꯔ ꯆꯪꯉꯤ ꯊꯥꯔꯣꯏ ꯈꯔ ꯌꯥꯝꯗꯗꯤ ꯌꯥꯗꯦ ꯑꯗꯨꯅ ꯑꯃꯨꯛ ꯍꯥꯏꯗꯤ ꯃꯍꯤ ꯌꯥꯎꯔꯛꯇ꯭ꯔꯥꯕꯅꯤꯅꯥꯕꯀꯣ
ꯎꯝ ꯑꯩꯈꯣꯏ ꯌꯨꯝꯒꯤ ꯃꯃꯥꯗꯣ
ꯎꯝ
ꯊꯔꯣꯏ ꯊꯣꯡꯕ ꯌꯥꯝ ꯄꯥꯝꯃꯦꯕ
ꯑ
ꯑꯗꯨꯅ ꯊꯔꯣꯏꯖꯦ ꯅꯍꯥꯟꯗꯤ ꯈꯣꯏꯕꯥꯅ ꯀꯧꯇꯥꯝ ꯑꯍꯨꯝ ꯂꯧꯔꯑꯦ ꯀꯨꯟꯊ꯭ꯔꯥ ꯀꯨꯟꯊ꯭ꯔꯥ ꯄꯤꯔ ꯑꯗꯨ ꯊꯣꯛ ꯑꯥ ꯅꯤꯐꯨ ꯅꯤꯐꯨꯑꯕ ꯀꯧꯇꯥ ꯀꯧꯇꯥꯗ ꯅꯤꯐꯨ ꯅꯤꯐꯨ
ꯌꯥꯡꯈꯩ ꯌꯥꯡꯈꯩ ꯄꯤꯌꯦ
ꯑꯈꯣꯏꯕ ꯅꯤꯐꯨꯅꯤꯞ ꯑꯗꯨ ꯅꯤꯐꯨ ꯅꯤꯐꯨꯅ ꯑꯩꯈꯣꯏ ꯕꯥ ꯑꯩꯈꯣꯏ ꯕꯥꯗꯤ ꯍꯩꯌꯦ ꯂꯩꯕ
ꯑꯣ
ꯑꯗꯨ ꯅꯤꯐꯨ ꯅꯤꯐꯨꯅꯦꯅ ꯂꯧꯔꯛꯑꯦ ꯑꯗꯨꯒ ꯊꯣꯡꯉꯒ ꯑꯩꯈꯣꯏ ꯃꯥꯏ ꯊꯤꯕꯤꯔꯨꯏ
ꯑꯣ ꯐꯩ ꯐꯩ ꯍꯔꯥꯎ ꯍꯔꯥꯎꯖꯔꯝꯗꯣꯏꯅꯦ ꯑꯗꯨꯗꯤ
ꯑꯥꯎ ꯏꯃꯨꯡ ꯃꯅꯨꯡꯁꯨ ꯈꯔ ꯂꯣꯏꯁꯟꯕꯤꯔꯨꯒꯦꯅ ꯑꯩꯁꯨ ꯄꯨꯔ ꯆꯠꯂꯦ ꯑꯩꯁꯨ ꯆꯥꯛ ꯑꯥꯗ ꯆꯥꯛ ꯆꯔꯁꯦꯅ ꯌꯨꯝꯂꯣꯝꯗ
ꯑꯣ
ꯑꯗꯨ ꯆꯠꯂꯨꯏ ꯌꯨꯝꯀꯩꯒꯤ ꯌꯨꯝꯗꯒꯗꯤ ꯆꯠꯇꯕ ꯆꯦꯅꯪ
ꯌꯨꯝꯗ ꯄꯥꯛ ꯆꯠꯇ꯭ꯔꯤ ꯆꯩꯔꯥꯎꯕ ꯆꯠꯂꯨꯕꯗꯩ ꯆꯠꯇ꯭ꯔꯤ
ꯑ
ꯑꯈꯣꯏꯗꯤ ꯑꯍꯟ ꯑꯅꯥꯕ ꯂꯩꯕꯅꯤꯅ ꯄꯥꯛ ꯄꯥꯛ ꯆꯠꯊꯣꯛꯇ꯭ꯔꯦꯗ
ꯑꯥꯎ ꯊꯥꯗꯣꯛꯄ ꯌꯥꯗꯕꯅꯤꯅ
ꯎꯝ ꯇꯉꯥꯏ ꯐꯗꯕ ꯂꯥꯛꯑꯒꯕꯨꯗꯤ ꯆꯠꯄ
ꯑꯥ
ꯑꯗꯨ ꯊꯑꯣꯏꯅ ꯀꯣꯏꯕ ꯂꯥꯛꯄꯒꯤꯗꯗꯤ ꯆꯠꯇ꯭ꯔꯦ ꯆꯠꯄꯩꯁꯨ ꯃꯇꯥꯡ ꯑꯃꯨꯛ ꯂꯥꯛꯆꯔꯅꯤꯅ
ꯑꯥꯎ ꯑꯅꯥ ꯑꯌꯦꯛ ꯌꯥꯎꯕꯅꯤꯅ ꯑꯅꯥ ꯑꯌꯦꯛꯇ ꯌꯥꯎꯕꯤꯗꯗꯤ ꯐꯗꯧꯕ
ꯎꯝ ꯑꯗꯨ
ꯑꯣ ꯉꯁꯤ ꯅꯨꯡꯗꯥꯡꯒꯤꯗꯤ ꯇꯣꯔꯣꯕꯣꯠ ꯁꯦꯝꯃꯦꯕ
ꯈꯣꯡꯗ꯭ꯔꯨꯝ ꯊꯣꯡ ꯈꯣꯡꯗ꯭ꯔꯨꯝ ꯁꯥꯛ ꯑꯣ ꯑꯩꯈꯣꯏꯗꯤ ꯆꯥꯛ ꯂꯣꯏꯔꯦ
ꯍꯩꯃ ꯀꯣꯏꯗꯤ ꯀꯩꯝ ꯇꯧ ꯇꯔꯤꯗ ꯑꯩꯈꯣꯏꯗꯤ ꯀꯩꯝ ꯇꯧꯗ꯭ꯔꯤꯗ ꯑꯩꯈꯣꯏ ꯏꯃꯥ ꯑꯩꯁꯨ ꯑꯩꯈꯣꯏ ꯏꯃ ꯊꯣꯡꯗꯣꯏꯅꯦ ꯆꯥꯛ
ꯑꯣ ꯑꯩꯈꯣꯏꯗꯤ ꯏꯆꯥ ꯅꯨꯨꯄꯥꯗꯣ ꯇꯨꯏꯁꯟ ꯄꯨꯡ ꯇꯔꯨꯛ ꯅꯪꯅꯕ ꯆꯠꯄꯗꯣ ꯑꯗꯨꯗ ꯆꯥꯛ ꯆꯥꯊꯣꯛꯑꯒ ꯆꯠꯂꯦ
ꯑꯀꯥꯏ ꯆꯠꯄꯥꯗꯨꯌꯥꯗ
ꯍꯂꯥꯎ ꯃꯆꯦꯗ
ꯅꯨꯗꯥꯛ ꯆꯥꯛ ꯆꯥꯛ ꯆꯥꯊꯣꯛꯑ ꯆꯠꯇꯣꯏꯕ
ꯆꯛꯆꯥꯊꯣꯛ ꯇꯞ ꯇꯃꯦ ꯍꯣꯔꯦꯟ ꯄꯨꯡ ꯇꯔꯦꯠ ꯅꯤꯄꯥꯜꯗ ꯊꯥꯔꯛꯀꯗꯣꯏꯅꯤꯅ ꯅꯤꯄꯥꯜꯗ
ꯑꯉꯥꯡꯗꯨ ꯆꯥꯛ ꯆꯔꯝꯃꯤꯅ ꯎꯏꯔꯅꯤꯕꯣ
ꯑꯗꯨ ꯎꯏꯅꯤꯡꯗꯦ ꯑꯩ ꯎꯏꯗꯦ ꯃꯆꯦꯁꯨ ꯆꯥꯊꯣꯛꯑꯦ ꯑꯗꯨꯝ ꯃꯆꯦꯁꯨꯅꯦ ꯑꯩꯈꯣꯏꯗꯤ ꯆꯥꯎꯔꯣꯏ ꯉꯜꯂꯦ ꯑꯩꯈꯣꯏ ꯈꯣꯂꯨꯞ ꯑꯩꯈꯣꯏꯗꯤ ꯑꯩꯈꯣꯏ ꯑꯋꯥꯡ ꯈꯤꯗꯪ ꯊꯦꯡꯉꯤꯗꯅ
ꯑꯥ
ꯑꯩꯈꯣꯏ ꯌꯨꯝ ꯑꯅꯤꯁꯤꯗꯤ ꯑꯗꯨꯝ ꯉꯜꯂꯦ ꯆꯥꯛ
ꯑꯥ
ꯑꯗꯨ ꯆꯥꯛ ꯉꯟꯇꯥ ꯆꯥꯊꯣꯛꯑꯒ ꯑꯗꯨꯝ ꯇꯤꯚꯤ ꯌꯦꯡꯕꯅ ꯌꯦꯡꯕ ꯐꯣꯟ ꯌꯦꯡꯕꯅ ꯌꯦꯡꯕ ꯋꯥꯀꯤꯡ ꯍꯪꯒꯠ ꯍꯟꯗꯥ ꯆꯠꯄꯅ ꯆꯠ
ꯎꯝ ꯑꯗꯨ ꯍꯣꯏ ꯑꯗꯨꯅꯗꯤ ꯐꯩꯗ ꯀꯩꯅꯣ ꯑꯊꯨ ꯀꯥꯏ ꯂꯥꯛꯄꯗ ꯅꯪꯉꯤꯗꯅ
ꯑꯗꯨꯒꯤꯁꯨ ꯅꯠꯇꯅ ꯗꯣꯛꯇꯔꯅ ꯍꯧꯖꯤꯛꯁꯦ ꯆꯥꯛ ꯉꯟꯅ ꯆꯥꯊꯣꯛꯄꯤꯌꯨ ꯄꯨꯡ ꯑꯅꯤ ꯀꯥꯟꯅꯔ ꯇꯨꯝꯕꯤꯌꯨ ꯍꯥꯏꯕ ꯗꯨꯅꯤꯕꯀꯣ
ꯑꯥꯎ
ꯆꯥꯛ ꯆꯥꯊꯣꯛꯄꯒ ꯇꯨꯝꯁꯤꯟꯕꯤꯒꯅꯨꯅ ꯆꯥꯛ ꯆꯥꯊꯣꯛꯄ ꯇꯨꯝꯁꯤꯟꯕꯗꯨ ꯀꯩꯅꯣ ꯐꯠꯇꯦꯅ
ꯑꯣ ꯐꯔꯦ ꯐꯔꯦ ꯑꯗꯨꯏꯇꯥꯔꯗꯤ ꯅꯪꯁꯨ ꯇꯧꯊꯣꯛꯑꯣ ꯊꯕꯛꯇꯣ ꯑꯥ ꯑꯥ ꯑꯧ